ꯑꯣ ꯇꯔꯦ
ꯀꯗꯧꯔꯤꯒꯦ
ꯑꯁ ꯀꯩꯗꯧꯕꯅꯤ ꯑꯗꯨꯝ ꯆꯥꯛ ꯇꯣꯛꯄꯒꯤ ꯑꯗꯨꯝ ꯐꯝꯃ ꯂꯩꯔꯝꯃꯤꯌꯦ
ꯀꯩ ꯀꯩ ꯃꯊꯦꯜ ꯆꯥꯔꯕ
ꯉꯗꯤ ꯀꯩꯅꯣ ꯆꯥꯔꯦ ꯏꯔꯣꯝꯕ ꯀꯩꯅꯣ ꯑꯩꯈꯣꯏꯒꯤ ꯂꯐꯨꯗꯣ
ꯑꯥ
ꯍꯣꯏ ꯑꯩꯈꯣꯏ ꯍꯤꯡꯒꯣꯜ ꯑꯃ ꯂꯩ ꯂꯐꯨ ꯆꯥꯕꯤ ꯃꯥ ꯑꯗꯨꯗ ꯑꯩꯈꯣꯏ ꯃꯥꯅ ꯂꯐꯨꯅꯦ ꯑꯗꯩꯗꯤ ꯑꯩꯈꯣꯏꯒꯤ ꯍꯋꯥꯏ ꯃꯪꯒꯜ ꯍꯥꯏꯒꯗ꯭ꯔꯥ
ꯑꯥ
ꯎꯝ ꯑꯗꯨ ꯑꯗꯨ ꯑꯆꯤꯡꯕꯗꯨꯒ ꯇꯧꯔꯒ ꯏꯔꯣꯜꯂꯦ ꯍꯛꯆꯥꯡ ꯀꯟꯅꯕꯅꯦꯅ ꯄꯤꯖꯔꯤꯅꯤꯅꯦ
ꯁꯅꯕ ꯄ꯭ꯂꯦꯌꯥꯔꯅꯤꯅ
ꯎꯝ ꯑꯩꯈꯣꯏ ꯑꯗꯨꯝ ꯈꯔ ꯆꯥꯗ ꯌꯥꯗꯦꯅꯦ ꯃꯥꯅ ꯅꯁꯥꯅꯨ ꯈꯔ ꯀꯟꯅꯕ ꯆꯥꯎꯕ ꯁꯨꯝꯕꯁꯦꯅ ꯄꯥꯡꯒꯟ ꯀꯟꯅꯕ ꯆꯥꯎꯅ ꯄꯤꯖꯔꯤꯝꯅꯤꯅꯦ
ꯐꯩꯅꯦ ꯐꯩꯅꯦ
ꯅꯪꯗꯤ ꯆꯥꯔꯕꯣ
ꯆꯔꯦ ꯑꯩꯁꯨ
ꯀꯔꯤ ꯃꯊꯦꯜ ꯆꯥꯔꯕ
ꯁꯧꯒ꯭ꯔꯤ ꯊꯣꯡꯉꯦ ꯍꯤꯡꯒꯣꯟꯗꯒꯤ
ꯎꯝ
ꯆꯠꯂꯨꯔꯦ ꯑꯗꯨꯗꯨꯒ ꯑꯩꯈꯣꯏ ꯃꯥꯅ ꯊꯣꯡꯉꯤ
ꯁꯧꯒ꯭ꯔꯤ ꯗꯥꯪꯒ ꯆꯥꯏꯔꯣ ꯍꯥꯏꯁꯤꯕꯣ
ꯁꯧꯒ꯭ꯔꯤꯅꯦ ꯀꯥꯡꯉꯧ ꯑꯃꯅꯦ
ꯎꯝ
ꯀꯥꯡꯉꯧ ꯍꯋꯥꯏ ꯍꯋꯥꯏ ꯑꯄꯣꯞꯄꯅꯦ ꯀ ꯀ ꯀꯩꯅꯣꯁꯨ ꯌꯥꯎꯔꯦ ꯍꯋꯥꯏ ꯑꯁꯥꯡꯕꯁꯨ ꯌꯥꯎꯔꯦ ꯑꯥꯂꯨ ꯈꯔ ꯍꯥꯞꯆꯜꯂꯦ ꯑꯗꯒꯤ ꯀꯣꯕꯤ ꯃꯅꯥ ꯈꯔ ꯁꯣꯏꯖꯜꯂꯦ ꯑꯗꯨꯒ ꯇꯧꯔꯒ
ꯎꯝ
ꯎꯁ ꯃꯌꯥꯟ ꯃꯌꯥꯟ
ꯁꯧꯒ꯭ꯔꯤꯗꯤ ꯑꯗꯨꯝ ꯌꯨꯝ ꯌꯨꯝꯗ ꯄꯥꯟꯕ ꯅꯠꯇ꯭ꯔꯣ ꯁꯧꯒ꯭ꯔꯤ
ꯑꯩꯈꯣꯏ ꯍꯤꯡꯒꯣꯜꯗ ꯍꯤꯡꯒꯣꯜꯗꯒꯤ ꯍꯦꯛꯂꯛꯄꯅꯦ ꯍꯧꯖꯤꯛꯇꯤ ꯁꯥꯕꯅꯤꯅ ꯁꯥꯕꯅꯤꯅ ꯁꯧꯒ꯭ꯔꯤꯒꯨꯝꯁꯤꯅꯥ ꯃꯥꯍꯥꯎꯔꯦ
ꯃꯥꯟꯅꯦ ꯃꯥꯅꯒꯤ ꯁꯥꯒꯠꯂꯛꯄꯅꯤꯅ ꯑꯗꯨꯝ ꯑꯆꯝ ꯑꯔꯥꯛ ꯈꯔꯥ ꯆꯕꯥꯖꯤ ꯑꯝ ꯈꯤꯇꯪꯁꯨ ꯅꯨꯡꯉꯥꯏꯗꯅ
ꯅꯨꯡꯉꯥꯏꯌꯦ ꯊꯥꯎ ꯆꯥꯕꯗꯒꯤꯗꯤ ꯊꯥꯎ ꯅꯨꯡꯒ ꯑꯝꯇ ꯆꯥꯅꯤꯡꯗ꯭ꯔꯦ
ꯑꯗꯨꯅꯤꯅ‌ꯦ ꯑꯁ ꯑꯗꯨ ꯃꯅꯤ ꯃꯥꯅꯤ ꯑꯗꯨ ꯍꯥꯏ ꯑꯩꯈꯣꯏ ꯀꯥꯡꯕꯨꯗꯤ ꯑꯝꯇꯪꯗꯤ ꯄꯨꯟ ꯌꯥꯕ ꯖꯥꯠꯅꯤꯍꯦ ꯀꯨꯏꯔꯦ ꯅꯦ ꯀꯣꯏꯕꯒꯥ ꯆꯥꯠ ꯈꯤꯗꯕ
ꯀꯨꯏꯔꯦꯅꯦ ꯑꯦ ꯑꯗꯨ ꯍꯥꯏꯔꯒ ꯍꯧꯖꯤꯛ ꯂꯣꯛꯇꯥꯛꯇ ꯍꯣꯝ ꯏꯁꯇꯦ ꯇꯧꯕꯤꯗꯣ ꯌꯥꯝ ꯀꯟꯅ ꯇꯧꯅꯔꯤꯅꯦ
ꯑꯣ ꯃꯐꯝ ꯑꯗꯨꯝ ꯑꯗꯨꯗꯣ ꯍꯥꯏꯗꯤ ꯍꯥꯏꯅꯩꯌꯦ ꯑꯗꯨ ꯀꯃꯥꯏꯅ ꯇꯧꯕꯅꯣ ꯈꯪꯗꯦ ꯑꯗꯨꯣ ꯅꯨꯡꯕꯨ ꯅꯨꯡꯉꯥꯏ ꯕꯔꯣꯕꯥ ꯑꯦꯗꯨꯏ ꯃꯐꯝꯗꯨꯕꯣ
ꯈꯪꯗꯦꯌꯦ ꯑꯩꯁꯨ ꯑꯝꯐꯥꯎ ꯆꯠꯇ꯭ꯔꯤꯌꯦ
ꯈꯪꯗꯦ ꯑꯩꯗꯤ ꯑ ꯑꯇꯣꯞꯄꯀꯣ ꯑꯥ ꯃꯌꯥꯏꯗꯨꯗ ꯂꯦꯞꯐꯝ ꯂꯩꯌꯦ ꯌꯥꯏꯑꯕꯀꯣ ꯑꯗꯣ ꯑꯗꯨꯒꯤ ꯀꯩꯅꯣ ꯑꯗꯨꯝ ꯅꯨꯡꯁꯤꯠ ꯅꯨꯡꯁꯛ ꯀꯩꯅꯣ ꯅꯣꯡꯁꯤ ꯆꯄꯗꯒ ꯂꯩꯕ ꯅꯨꯡꯉꯥꯏꯒꯗ꯭ꯔꯅ ꯈꯪꯗꯕ ꯑꯣ ꯑꯗꯨꯒꯤ ꯍꯥꯏꯔꯒ ꯅꯪ ꯅꯃꯥꯖ ꯑꯃ ꯂꯩꯈꯤꯗꯥꯏꯅꯦ ꯑꯗꯨ ꯅꯪ ꯈꯪꯗꯤ ꯈꯔ ꯈꯪꯕ ꯅꯠꯇ꯭ꯔꯣ
ꯑ ꯑꯗꯨꯝ ꯍꯥꯏꯔꯛꯈꯤꯕꯅꯦ ꯃꯣꯏ ꯃꯃꯥꯡꯗ ꯑꯩꯈꯣꯏ ꯑꯩꯕꯨꯗꯤ ꯆꯠꯇꯦ ꯑꯩꯈꯣꯏꯒꯤ ꯃꯤ ꯆꯠꯄ ꯌꯥꯎꯋꯦꯕ ꯃꯣꯏꯒꯤ ꯃꯣꯏ ꯆꯠꯄꯁꯤ ꯑꯗꯨꯗ ꯑꯩꯅ ꯐꯣꯟ ꯇꯧꯔꯒ ꯂꯥꯏꯟ ꯐꯥꯎꯅꯕꯅꯦꯕ ꯑꯗꯣ ꯃꯣꯏꯗꯣ ꯀꯣ ꯇꯧꯋꯦ ꯍꯥꯏ ꯐꯖꯅ ꯑꯗꯨꯝ ꯍꯥꯏꯗꯤ ꯅꯣꯡꯁꯤꯡ ꯇꯥꯔꯛꯄ ꯈꯣꯠꯂꯛꯄ ꯇꯧꯕꯗ ꯀꯩꯁꯨꯝ ꯄ꯭ꯔꯣꯕ꯭ꯂꯦꯝ ꯂꯩꯇꯦꯕ ꯐꯖꯅ ꯐꯨꯝ ꯇꯧꯔꯒ ꯁꯦꯝꯃꯦ ꯈꯣꯠꯂꯦꯅ ꯍꯥꯏꯌꯦꯕ ꯃꯣꯏꯅ ꯐꯨꯝꯗꯨ ꯇꯧꯔ ꯐꯥꯔꯒ ꯐꯥꯔꯒꯁ ꯆꯍꯟꯗꯅꯕ ꯍꯥꯏꯇꯥꯔꯦꯅꯦ
ꯑꯣ ꯐꯨꯝꯃꯇꯛꯇ ꯁꯖꯜꯂꯤꯅꯤꯅꯦ
ꯑꯥ
ꯑꯣ ꯃꯣꯏ ꯑꯗꯨ ꯐꯨꯝ ꯑꯗꯨ ꯌꯊꯛ ꯁꯥꯕꯩꯗꯣ ꯃꯣꯏꯁꯨꯦ ꯑꯗꯨꯝ ꯎꯄꯥꯛ ꯒꯨꯝꯕꯅ ꯇꯧꯕ꯭ꯔꯥ ꯅꯠꯇꯔꯒꯅ ꯆꯦꯛꯀꯨꯝꯕꯅ ꯍꯥꯏꯒꯠꯄꯒꯤ ꯃꯑꯣꯡꯗ ꯇꯧꯕ ꯀꯃꯥꯏꯅ ꯇꯧꯒꯦ
ꯃꯣꯏꯅ ꯁꯨꯝ ꯍꯥꯏꯕꯗ ꯑꯗꯨꯗꯣ ꯀꯩꯅꯣ ꯎꯕꯛꯅ ꯑꯣꯏꯅ ꯇꯧꯋꯦꯅ ꯍꯥꯏꯌꯦ ꯍꯥꯏꯗꯤ ꯆꯦꯛ ꯀꯨꯝꯕꯅ ꯁꯥꯕꯗꯨꯗꯤ ꯐꯔꯛ ꯇꯥꯏ ꯇꯌꯦꯅ ꯍꯥꯏꯗꯤ ꯐꯨꯝꯗꯤ ꯑꯣꯏꯕꯅꯤꯅ ꯂꯩꯕꯥꯛ ꯅꯠꯇꯕꯅꯤ ꯅ ꯑꯗꯩ ꯃꯣꯏ ꯀꯩꯅꯣꯒ ꯇꯧꯋꯦ ꯑꯃ ꯑ ꯀꯃꯥꯏ ꯍꯥꯏꯗꯣꯏꯅꯣ ꯎꯝ ꯇꯥꯎꯅꯕ ꯍꯥꯏꯇꯥꯔꯦꯅꯦꯀꯣ ꯎꯝ ꯑꯩꯈꯣꯏꯒꯤ ꯑꯩꯈꯣꯏ ꯁ꯭ꯋꯥꯏꯗꯒꯗꯤ ꯑꯥ ꯗꯔꯝ ꯗꯔꯝꯗꯣ ꯑꯥ ꯗꯔꯝꯗꯣ ꯑꯗꯨꯗꯣ ꯑꯗꯨ ꯑꯗꯨꯗꯣ ꯃꯣꯏ ꯐꯅꯌꯥꯝ ꯍꯥꯏꯗꯤ ꯌꯥꯝꯃꯦꯕꯀꯣ ꯃꯣꯏꯅ ꯍꯥꯏꯔꯛꯏꯗꯨꯗꯤ ꯍꯥꯏꯔꯛꯏꯗꯣ ꯍꯥꯏꯗꯤ ꯃꯌꯥꯝ ꯑꯗꯨꯗꯨ ꯇꯧꯔꯒ ꯇꯥꯎꯍꯜꯂꯦꯗꯅ
ꯍꯣꯏꯅꯦ ꯑꯃꯈꯩ ꯄ꯭ꯂꯥꯁꯇꯤꯛꯀꯤ ꯈꯔꯇꯪ ꯊꯥꯕ
ꯑꯥ ꯑꯥ ꯑꯥ ꯍꯤꯒꯣꯛ ꯃꯁꯨ ꯑꯝ ꯂꯩꯕꯗꯣ ꯑꯥ ꯍꯣꯏ ꯍꯣꯏ ꯍꯣꯏ ꯑꯗꯨꯗꯣ ꯑꯗꯨ ꯑꯗꯨꯗꯨꯅ ꯇꯧꯔꯒ ꯑꯗꯨꯒꯤ ꯃꯊꯛ ꯑꯗꯨꯗ ꯌꯣꯠꯅ ꯐꯥꯏ ꯍꯥꯏ ꯑꯗꯨꯗꯨꯒ ꯎꯄꯥꯛꯥꯛ ꯎꯄꯥꯛꯥꯛ ꯇꯧꯔꯒ ꯊꯥꯔꯦꯗꯅ ꯃꯈꯥꯗꯣ
ꯎꯝ
ꯑꯗꯨꯗꯨ ꯇꯧꯔꯒ ꯁꯦꯝꯃꯦꯅ ꯍꯥꯏꯌꯦ ꯑꯗꯣ ꯃꯣꯏ ꯄꯩꯁꯥꯕꯨ ꯐꯅꯌꯥꯝ ꯆꯪꯉꯤꯅꯦ ꯌꯣꯠꯅ ꯇꯧꯔ ꯁꯦꯝꯃꯤꯅꯦ ꯃꯣꯏꯗꯣ ꯍꯧꯖꯤꯛꯀꯥꯟꯒꯤ
ꯑꯣ ꯌ ꯇꯧꯔꯒ ꯎꯝ
ꯄꯩꯁꯥꯐ ꯐꯅꯥꯝ ꯆꯪꯉꯦꯅ ꯍꯥꯏ ꯃꯣꯏ ꯑꯗꯨ ꯇꯧꯕꯗ
ꯑꯣ ꯍꯥꯏꯗꯤ ꯃꯐꯝꯗꯣ ꯍꯥꯏꯗꯤꯇꯣꯔꯃꯦꯁ ꯆꯪꯁꯨ ꯆꯪꯅꯤꯡꯌꯦ ꯍꯥꯏꯗꯤ ꯈꯤꯇꯪ ꯂꯤꯡꯉ ꯇꯧꯗ꯭ꯔꯒꯗꯤ ꯍꯥꯏꯗꯤ ꯏꯁꯤꯡ ꯃꯌꯥꯏꯗꯅꯤꯅꯀꯣ
ꯎꯝ
ꯅꯣꯛ ꯎꯆ ꯆꯂ ꯍꯣꯂꯄꯗ ꯄꯥꯏꯗꯅ ꯈꯣꯠꯇꯅꯕ ꯐꯖꯅ ꯁꯦꯝꯗ ꯌꯥꯔꯣꯏꯕ
ꯑꯥ
ꯑꯗꯨ ꯃꯣꯏꯒꯤ ꯑꯩꯅ ꯈꯪꯕ ꯑꯃ ꯂꯩꯌꯦ
ꯑꯥ
ꯍꯥꯏꯗꯤ ꯃꯣꯏꯒꯤ ꯑꯗꯨꯒ ꯑꯩꯈꯣꯏ ꯆꯠꯄ ꯈꯣꯠꯄꯒꯤꯁꯦ ꯃꯣꯏ ꯑꯗꯨꯃꯥꯏꯅ ꯄꯩꯁꯥ ꯅꯨꯡꯁꯥ ꯀꯌꯥ ꯀꯃꯥꯏꯅ ꯇꯧꯅꯒꯦ ꯑꯗꯨꯕ
ꯃꯣꯏ ꯁꯨꯝ ꯍꯥꯏꯔꯕꯗ ꯑꯌꯨꯛꯀꯤ ꯆꯠꯄꯗꯗꯤꯅꯦ ꯃꯤ ꯑꯃꯗ ꯑꯌꯨꯛꯀꯤꯗꯤ ꯂꯨꯄꯥ ꯆꯍꯨꯝ ꯍꯥꯏꯕ꯭ꯔꯥ ꯀꯩꯅꯣꯝ ꯍꯥꯏꯕꯅꯦꯕꯀꯣ ꯃꯤ ꯑꯃꯃꯝꯗ ꯑꯗꯨꯗꯨꯒ ꯃꯣꯏꯗꯣ ꯀꯩꯅꯣ ꯏꯁꯤꯡ ꯀꯩꯀꯥ ꯂꯥꯟꯕꯒꯤ ꯕꯣꯠ ꯀꯌꯥ ꯂꯩꯕꯅꯦꯕ ꯑꯗꯨꯒꯨꯝꯕꯗꯨꯗꯅ ꯍꯟꯒꯠ ꯍꯟꯗꯥꯗ ꯂꯨꯄꯥ ꯆꯥꯝꯃꯉꯥꯅꯦꯕ
ꯎꯝ
ꯑꯗꯨꯗꯨꯒ ꯀꯩꯅꯣ ꯀꯤꯠꯆꯟꯒꯤ ꯆꯥꯔꯖ ꯀꯩꯀꯥ ꯂꯧꯕꯅꯦ ꯃꯣꯏꯗꯣ ꯑꯗꯨꯗ ꯋꯥꯟ ꯊꯥꯎꯖꯟ ꯍꯥꯏꯒꯨꯝꯕ ꯑꯗꯨꯃꯥꯏꯅ ꯇꯧꯕꯅꯦ ꯑꯗꯨꯗꯨꯒ ꯅꯨꯡꯗꯥꯡ ꯂꯦꯛꯀꯦ ꯍꯥꯏꯔꯒꯅ ꯃꯤ ꯑꯃꯃꯝꯗ ꯂꯨꯄꯥ ꯆꯥꯝꯃꯉꯥ ꯆꯥꯝꯃꯉꯥ ꯍꯥꯏꯕ꯭ꯔꯥ ꯑꯗꯨꯃꯥꯏꯅ ꯑꯗꯨ ꯀꯤꯠꯆꯟꯒꯤ ꯆꯥꯔꯖꯇꯨꯗꯤ ꯆꯞ ꯃꯥꯟꯅꯕ ꯃꯥꯜꯂꯦꯕ ꯃꯣꯏꯗꯣ
ꯑꯣ ꯑꯗꯨ ꯆꯪꯕꯩ ꯈꯣꯠꯄꯩꯗꯤ ꯑꯩꯈꯣꯏꯅ ꯍꯤ ꯅꯨꯡ ꯆꯪꯗ꯭ꯔꯥ ꯅꯠꯇ꯭ꯔꯒ ꯀꯃꯥꯏꯅ ꯇꯧꯒꯦ ꯑꯩꯈꯣꯏ
ꯕꯣꯠꯇ ꯇꯧꯔ ꯆꯪꯗꯣꯏꯅꯦ ꯑꯗꯨꯅꯦ ꯂꯨꯄꯥ ꯆꯥꯃꯉꯥ ꯆꯥꯃꯉꯥ ꯂꯧꯋꯦ ꯍꯥꯏꯌꯦꯕꯀꯣ ꯕꯣꯠ ꯕꯣꯠ ꯑꯃꯗ ꯍꯥꯏ ꯇꯔꯅꯦ ꯍꯪꯒꯠ ꯍꯟꯗꯥ ꯑ ꯍꯥꯪꯒꯠ ꯍꯟꯗꯥ ꯃꯣꯏꯅ ꯊꯤꯟꯗꯣꯛ ꯊꯤꯟꯖꯤꯟ ꯇꯧꯕꯗ
ꯃꯗꯨꯗꯣ ꯃꯐꯝꯗꯣ ꯍꯥꯏꯗꯤ ꯃꯣꯏꯅ ꯑꯗꯨꯝ ꯕꯣꯠꯇꯣ ꯑ ꯑꯩꯈꯣꯏ ꯄꯤꯔꯛꯀꯗꯣꯏꯔꯥ ꯅꯠꯇ꯭ꯔꯒ ꯑꯩꯈꯣꯏꯅ ꯑꯗꯥꯏꯗ ꯊꯤꯖꯗꯣꯏꯔ
ꯀꯟꯇꯦꯛ ꯑꯣꯏꯅ ꯑꯗꯨꯝ ꯂꯧꯕ ꯃꯥꯜꯂꯦ ꯍꯥꯏꯗꯤ ꯃꯣꯏꯅ ꯃꯣꯏꯒꯤ ꯀꯟꯇꯦꯛ ꯂꯩ ꯍꯥꯏꯌꯦꯕ ꯑꯗꯨꯃꯥꯏꯅ ꯇꯧꯔꯒ ꯑꯗꯨꯝ ꯃꯣꯏꯅ ꯄꯥꯎ ꯐꯥꯎꯅꯔꯒ ꯑꯥꯗ ꯑꯗꯨꯝ ꯉꯥꯏ ꯂꯩꯕꯅꯤ ꯍꯥꯏꯒ ꯑꯗꯣ ꯑꯩꯈꯣꯏ ꯆꯠꯂꯒ ꯑꯩꯈꯣꯏ ꯑꯩꯈꯣꯏꯅ ꯃꯣꯏꯅ ꯑꯗꯨꯝ ꯍꯪꯉꯛꯑꯅꯤ ꯑꯩꯈꯣꯏꯗ ꯑꯗꯨ ꯑꯗꯨ ꯇꯧꯔꯒ
ꯃꯣꯟꯅꯩ ꯃꯐꯝ ꯀꯥꯏꯗꯅꯣ ꯍꯪꯗꯣꯏꯅꯦꯕ
ꯑꯥ ꯑ ꯅꯠꯇꯦ ꯃꯣꯏꯅ ꯃꯣꯏꯒꯤ ꯀꯩꯅꯣꯗꯣ ꯑ ꯍꯣꯝ ꯏ꯭ꯁꯇꯦꯗꯣ ꯑꯗꯨꯗꯨ ꯒꯤ ꯃꯃꯤꯡꯗꯣ ꯃꯣꯏꯅ ꯑꯗꯨꯝ ꯃꯣꯏꯅ ꯑꯗꯨꯝ ꯍꯥꯏꯔꯛ ꯑꯅꯤ ꯑ ꯃꯣꯏ ꯑꯗꯨꯝ ꯍꯥꯏꯔꯛ ꯑꯅꯤ ꯑꯗꯨꯗꯨꯒ ꯀꯩꯅꯣ ꯇꯧꯕ ꯇꯧꯋꯦꯅ ꯍꯥꯏ ꯑꯩꯈꯣꯏꯅ ꯑꯗꯨꯝ ꯑꯗꯨꯗꯣ ꯍꯥꯏꯔꯛ ꯑꯀꯥꯟꯗ ꯃꯣꯏ ꯑꯩꯈꯣꯏꯅ ꯔꯤꯁꯤꯞ ꯀꯛꯄꯅꯦꯕ ꯔꯤꯁꯤꯞ ꯑꯃ ꯀꯛꯄꯅꯦꯕ ꯃꯣꯏꯗꯣ ꯑꯗꯨ ꯇꯧꯔꯒ ꯑꯗꯨꯃꯥꯏꯅ ꯇꯧꯔ ꯆꯪꯉꯦꯅ ꯍꯥꯏ ꯑꯣꯏ
ꯎꯝ ꯑꯁ ꯃꯐꯝꯗꯤ ꯅꯨꯡꯗꯤ ꯅꯨꯡꯉꯥꯏꯅꯤꯍꯦ ꯍꯥꯏꯗꯤ ꯍꯧꯖꯤꯛꯀꯥꯟꯁꯦ ꯌꯥꯏꯌꯦ ꯌꯥꯏꯌꯦ ꯁꯥꯒ ꯁꯥꯒꯠꯂꯛꯄꯀꯣ ꯃꯥꯅꯦ ꯑꯗꯨꯗꯤ ꯀꯩꯅꯣꯗ ꯑꯣꯏꯔꯦ ꯂꯣꯛꯇꯥꯛ ꯃꯌꯥꯏꯗ ꯑꯣꯏꯔꯦ ꯂꯥꯝ ꯅꯨꯡꯥꯏꯔꯅꯤ ꯍꯥꯏꯗꯤ ꯌꯨꯝ ꯀꯩ ꯂꯥꯡ ꯈꯣꯠꯄꯗꯤ ꯅꯨꯡꯉꯥꯏꯇꯦꯗꯅ
ꯑꯥ
ꯂꯣꯛꯇꯥꯛ ꯃꯌꯥꯏꯗꯨꯗꯗꯤ ꯀꯅꯥꯝ ꯇꯥꯔꯔꯣ ꯑꯩꯈꯣꯏꯅ ꯂꯥꯡ ꯈꯣꯠꯄ ꯅꯠꯇ꯭ꯔꯥ
ꯇꯥꯔꯔꯣꯏ
ꯑꯗꯩꯗꯤ ꯍꯧꯖꯤꯛ ꯁꯥꯒꯠꯂꯛꯄꯒ ꯑꯗꯩꯗꯤ ꯑꯁꯨꯝ ꯏꯁꯤꯡ ꯏꯔꯣꯏꯅꯤꯡꯉꯦ ꯍꯥꯏ ꯔꯦꯅꯦ
ꯎꯝ ꯏꯔꯣꯏꯕꯩꯗꯤ ꯅꯨꯡꯉꯥꯏꯔꯅꯤ ꯃꯣꯏꯗꯣ
ꯑꯗꯨꯅꯦ ꯏꯔꯣꯏꯕꯩꯗꯤ ꯄꯦꯟ ꯏꯔꯣꯏ ꯌꯥꯔꯅꯤꯕ
ꯑꯥ
ꯑꯧ ꯃꯌꯥꯏ ꯑꯣꯏꯔꯕꯅꯤꯅ ꯑꯦ ꯑ ꯑꯩ ꯈꯜꯂꯤꯅꯦ ꯑꯩ ꯈꯜꯂꯤꯁꯦ ꯍꯧꯖꯤꯛ ꯃꯐꯝꯁꯦ ꯀꯥꯏ ꯀꯥꯏꯗ ꯀꯣꯏꯕ ꯌꯥꯒꯦꯁꯦ ꯑꯗꯨꯝ ꯊꯤꯔꯤꯅꯦ ꯑꯩꯅ ꯑꯗꯩ ꯀꯩꯅꯣ ꯍꯧꯏꯁꯨ ꯑꯗꯨꯃꯥꯏꯅ ꯃꯥꯜꯂꯦꯅꯦꯍꯦ ꯑꯩꯈꯣꯏꯒꯤ ꯑꯟꯗ꯭ꯔꯣ ꯔꯣꯝꯒꯤꯗꯣ
ꯑꯥ ꯑꯟꯗ꯭ꯔꯣ ꯔꯣꯝꯒꯤꯗꯣ
ꯎꯝ ꯋꯥꯏꯒꯤ ꯀꯩꯅꯣ ꯆꯦꯔꯤ ꯆꯦꯔꯤ ꯍꯥꯏꯅꯕꯗꯣ ꯃꯣꯏ ꯆꯦꯔꯤ ꯊꯥꯏꯗꯅ ꯑꯗꯨ ꯑꯣꯏꯁꯨ ꯃꯣꯏ ꯂꯩꯗꯣ ꯃꯄꯥꯟ ꯁꯥꯠꯄ ꯍꯧꯔ ꯃꯥꯜꯂꯦ
ꯑꯣ ꯍꯧꯖꯤꯛꯁꯦ ꯍꯧꯖꯤꯛꯁꯦ ꯃꯨꯛ ꯀꯣꯏꯕ ꯑꯗꯨ ꯆꯠꯄ ꯅꯨꯡꯉꯥꯏꯔꯛꯄꯅꯤꯅ
ꯃꯥꯅꯦ ꯃꯥꯅꯤ ꯃꯤ ꯌꯥꯝ ꯂꯥꯛꯅꯩ ꯍꯥꯏꯌꯦ
ꯑꯣ ꯑ ꯑꯩꯁꯨ ꯆꯠꯂꯨꯏꯌꯦ ꯃꯃꯥꯡꯗ ꯑꯥ ꯃꯃꯥꯡꯗ ꯃꯃꯥꯡꯗ ꯑꯩꯁꯨ ꯆꯠꯂꯨꯏꯌꯦ ꯑꯁ ꯃꯣꯏ ꯃꯤ ꯈꯨꯆꯤꯟꯊꯤ ꯆꯤꯟꯕꯅꯤꯍꯦ
ꯃꯤ ꯆꯥꯛ ꯆꯥꯟꯅꯕꯒꯖꯦ ꯃꯣꯏ ꯄꯤꯛꯅꯤꯛ ꯐꯖꯅ ꯂꯥꯛꯑꯦꯕ ꯃꯐꯝꯗꯣ
ꯑꯣ ꯂꯝꯕꯤ ꯅꯥꯗꯩꯁꯨ ꯆꯥꯔꯦꯀꯣ
ꯑꯥ
ꯑꯗꯩꯗꯤ ꯏꯁꯤꯡ ꯃꯥꯏꯁꯤꯡ ꯍꯥꯏꯔ ꯅꯨꯡꯉꯥꯏꯔꯝꯒꯅꯤ
ꯅꯨꯡꯉꯥꯏꯅꯤ ꯃꯣꯏ ꯃꯐꯝꯗꯣ ꯑꯗꯒꯤ ꯃꯣꯏ ꯏꯁꯩ ꯅꯣꯡꯃꯥꯏꯒ ꯇꯧꯗꯅ ꯌꯥꯝ ꯅꯨꯡꯉꯥꯏ ꯅꯨꯡꯉꯥꯏ ꯅꯨꯡꯉꯥꯏꯅ ꯂꯩꯍꯧꯋꯦꯕ ꯃꯣꯏꯗꯣ
ꯑꯣ ꯃꯃꯥꯡꯗ ꯑꯃ ꯏꯁꯩ ꯑꯃ ꯀꯟꯁꯔꯠ ꯑꯃ ꯁꯤꯟꯒꯤꯒꯨꯝ ꯇꯧꯕꯅꯤꯅꯦ ꯑꯩꯈꯣꯏ ꯏꯁꯩ ꯁꯛꯄ ꯃꯌꯥꯝ ꯂꯥꯛꯑꯒ ꯑꯁ
ꯑꯥ ꯑꯗꯨꯗꯤ ꯆꯠꯂꯧꯗ꯭ꯔꯦ
ꯑꯣ ꯑꯝ ꯑꯩ ꯇꯥꯗꯤ ꯇꯥꯈꯤꯕ ꯍꯥꯏꯇꯥꯔꯦ ꯁꯤꯗ ꯑ ꯑꯟꯗ꯭ꯔꯣꯗ ꯏꯁꯩ ꯁꯤꯜꯂꯤ ꯈꯣꯠꯂꯤ ꯄꯥꯛꯇꯅꯤ ꯑꯗꯨ ꯀꯥꯏꯅꯣ ꯍꯥꯏꯅꯕꯕ ꯀꯣ ꯑꯗꯨꯅꯤ ꯃꯐꯝꯁꯦ ꯑꯝꯇꯪ ꯑꯩꯈꯣꯏ ꯃꯌꯥꯝ ꯍꯧꯅꯔꯒ ꯑꯝꯇꯪ ꯆꯠꯁꯤꯍꯦ
ꯍꯧꯅꯔ ꯑꯝꯇꯪ
ꯂꯣꯛꯇꯥꯛꯇꯕꯨ ꯂꯣꯛꯇꯥꯛꯇ ꯍꯥꯟ ꯆꯠꯁꯤꯔꯥ ꯑꯟꯗ꯭ꯔꯣ ꯆꯠꯁꯤꯔ ꯑꯃ ꯈꯟꯅꯔꯒ ꯀꯣ ꯍꯣꯏ ꯑꯗꯨꯗꯤ ꯐꯥꯎꯅꯁꯦ ꯄꯥꯎ ꯌꯥꯏ ꯌꯥꯏ ꯌꯥꯏ ꯄꯥꯎ ꯐꯥꯎꯅꯁꯦ
ꯎꯝ ꯍꯣ ꯍꯣ ꯍꯣꯏ
ꯑꯣ ꯐꯔꯦ ꯐꯔꯦ ꯑꯗꯨꯗꯤ ꯎꯝ ꯍꯣ ꯍꯣ ꯍꯣ ꯎꯝ